ꯍꯂꯣ
ꯑꯥꯎ ꯚꯏ ꯑꯥꯎ
ꯇꯥꯔꯕꯣ ꯇꯥꯔꯕꯣ
ꯇꯥꯔꯦ ꯇꯥꯔꯦ
ꯊꯅ ꯇꯥꯎꯗ ꯀ ꯑꯗꯨꯣ ꯇꯒ ꯌꯥꯔ
ꯑꯣ ꯑꯩ ꯆꯥꯛ ꯊꯣꯡꯒꯦ ꯊꯧꯔꯝꯕ ꯑ
ꯑꯣ ꯑꯅꯤ ꯄꯔꯄꯁꯥꯗ ꯃꯅ ꯄꯂ ꯏꯦ ꯉꯁꯤꯗꯣ ꯁꯦꯀꯦꯟꯅꯦꯕ ꯑꯗꯨꯒꯤ ꯑꯩꯗꯤ ꯄꯣꯛꯈꯥꯏꯈꯩ ꯆꯠꯄꯅꯤꯅ ꯉꯁꯤꯗꯣ ꯊꯕꯛ ꯆꯠꯍꯨꯔꯒꯦ ꯇꯧꯕ ꯑꯩꯗꯣ
ꯆꯂꯣ ꯑꯔꯟꯗꯅꯚꯔ
ꯀꯩꯌꯨꯒꯂꯦꯕꯩꯍꯤ ꯑꯕ
ꯑꯩꯁꯨꯅꯦ ꯏꯁ ꯌꯥꯗꯦ ꯈꯪꯕ꯭ꯔꯥ
ꯑꯅꯅꯤ ꯑꯗꯨꯅ ꯅꯨꯃꯤꯠ ꯅꯤꯅꯤꯗ ꯁꯤꯗꯩ ꯐꯤ ꯑꯃꯈꯖꯤꯛ ꯑꯩꯁꯨꯅꯠꯇ ꯍꯕ
ꯎꯝꯝ ꯑꯩꯗꯤ ꯑꯅꯤ ꯀꯩꯅꯣ ꯅꯣꯡꯃꯗꯅꯦ ꯀꯩꯅꯣꯔꯀ ꯁꯤꯝꯂꯦ ꯃꯔꯤꯔꯀ
ꯎꯝ ꯇꯧꯕ꯭ꯔꯥ ꯑꯩꯁꯨꯁꯤ ꯀꯦꯟꯗꯤ ꯕꯛꯇ ꯃꯥꯏ ꯇ ꯍ ꯍꯥꯏꯕꯦ ꯑꯗ ꯊꯥꯔꯠꯇꯒꯤꯕꯨꯗꯤ ꯑꯗꯨꯝ ꯅꯣꯔꯃꯦꯜꯗ ꯑꯗꯨꯝ ꯆꯠꯂꯦꯕ
ꯊꯠꯁꯨ ꯌꯥꯗꯦ
ꯎꯝ ꯊꯔꯇ ꯎꯝ ꯑ ꯊꯔꯇ ꯈꯤꯇꯪ ꯐꯩꯌꯦꯕ ꯑꯗꯨꯗ ꯑꯗꯨꯃ ꯈ ꯑꯗꯨ ꯁꯦꯀꯦꯟꯐꯧꯛꯇꯤ ꯑꯩꯁꯦ ꯈꯔ ꯀꯩꯅꯣ ꯇꯧꯔꯦ
ꯎꯝ ꯃꯣꯏꯁꯤꯕꯨ ꯀꯣꯟꯃ ꯈꯪꯗꯌꯦ ꯀꯩꯅ ꯊꯣꯡꯗꯣꯏꯅꯣ ꯀꯣꯟ ꯃꯈꯣꯡꯒ ꯇꯥꯒ ꯇꯥꯕ ꯌꯥꯗꯕ ꯖꯥꯠꯂꯣ
ꯑ ꯌꯥꯝꯅꯗꯤ ꯂꯥꯡꯉꯨꯔꯅꯨ
ꯍꯝ
ꯌꯥꯏꯌꯦ ꯌꯥꯏꯌꯦ ꯀꯩꯁꯨ ꯀꯥꯏꯗꯦ ꯀ ꯇ ꯀꯥꯡꯁꯣꯏ ꯑꯗꯨꯝ ꯊꯨꯡꯖꯤꯜꯂꯣ ꯀꯩꯅꯣ ꯍꯧꯖꯤꯛꯀꯥꯟꯗꯤ ꯀꯥꯡꯁꯣꯏ ꯁꯕꯒ꯭ꯔꯤꯒꯨꯝꯕꯁꯦ ꯌꯥꯝꯅ ꯍꯥꯎꯕ ꯃꯇꯝꯅꯤ ꯋꯥꯍ ꯄꯥꯃꯦ ꯁ
ꯑꯩꯁꯦ ꯁꯒꯔꯤꯗꯤ ꯌꯥꯝꯝ ꯄ
ꯑꯗꯣ ꯍꯧꯖꯤꯛ ꯑꯣ ꯊꯨꯡꯕꯅꯤꯅ ꯆꯥ ꯐꯪꯗ꯭ꯔꯤ
ꯑꯩꯗꯨꯅꯦ ꯈꯪꯉꯕ꯭ꯔꯥ ꯉꯔꯥꯡ ꯑꯩ ꯀꯩꯅꯣ ꯇꯧꯕ ꯐꯔꯝꯃꯦꯕ ꯂꯣꯛ ꯇꯧꯕ ꯐꯔꯝꯃꯦꯕ ꯉꯔꯥꯡꯅꯦ ꯀꯩꯅꯣ ꯆꯥꯥꯁꯜꯂꯨꯔꯦꯕ ꯑꯥ ꯃꯣꯏ ꯍꯗꯒ ꯆ ꯀꯥꯏꯅ ꯆꯗꯧꯔꯃ
ꯑꯅꯦ
ꯄꯣꯠ ꯆꯩ ꯊꯥꯎ ꯈꯔ ꯈꯪꯗꯦ ꯌꯥꯎꯕ ꯌꯥꯎ ꯑꯗꯨꯧꯔꯥ ꯃꯆꯨ ꯃꯔꯥꯡ ꯊꯥꯛꯄꯤꯈ꯭ꯔꯥ ꯑꯗꯨ ꯇꯀꯦ ꯈꯅꯥꯎꯁꯦ ꯌꯥꯗ꯭ꯔꯦ
ꯌꯥꯗꯕꯅꯤ ꯇꯠ ꯈꯇ
ꯎꯝ ꯃꯣꯏ ꯐꯠꯇꯕ ꯃꯥꯜꯂꯦ ꯊꯥꯎ ꯀꯀꯥꯗꯣ ꯇꯥꯕ꯭ꯔꯥ ꯅꯦꯠꯋꯛ ꯌꯥꯗ꯭ꯔꯕ ꯍꯦꯜꯂꯣ ꯍꯜꯂꯣ